ꯇꯥꯕ꯭ꯔꯣ
ꯇꯥꯕ꯭ꯔꯣ
ꯆꯥꯕ ꯂꯣꯏꯔꯦ ꯅꯪꯗꯤ
ꯆꯥꯛ ꯆꯥꯔꯕ꯭ꯔꯣ
ꯑꯥꯎ ꯆꯥꯔꯦ ꯅꯪꯗꯤ
ꯆꯥꯒꯔꯦ ꯀꯔꯤ ꯃꯊꯦꯜ ꯆꯥꯔꯦ
ꯀꯔꯤ ꯏꯟꯁꯥꯡ ꯆꯥꯔꯦ
ꯉꯁꯤ ꯌꯦꯟꯁꯨ ꯆꯥꯏ ꯑꯣꯛꯁꯥ ꯆꯥꯏ
ꯑꯦꯁ ꯅꯨꯉꯥꯢꯅ ꯃꯤꯗꯤ ꯑꯍꯥꯎ ꯑꯍꯥꯎꯕ ꯈꯛꯇ ꯆꯥꯏꯀꯣ
ꯌꯥꯝ ꯍꯥꯎꯗꯦꯗ
ꯅꯪ ꯗꯤ
ꯑꯩꯗꯤ ꯚꯦꯖꯤꯇꯦꯕꯜ ꯚꯦꯖꯤꯇꯦꯕꯂꯅꯤ
ꯑꯦꯁ ꯗꯥꯏꯇꯤꯡ ꯇꯥꯎꯕ ꯃꯥꯜꯂꯦꯅꯦ
ꯇꯥꯎꯗꯦꯍꯦ ꯄꯩꯁꯥ ꯂꯩꯇꯕꯒꯤ ꯑꯣꯏꯗꯤ ꯚꯤꯖꯤꯇꯦꯕꯜ ꯈꯛꯇ ꯆꯥꯏ ꯊꯪꯖꯤꯡ ꯁꯨ ꯆꯥꯌꯦ
ꯋꯥꯔꯤꯁꯤꯗꯤ ꯅꯨꯡꯉꯥꯢꯑꯦꯍꯦ
ꯅꯨꯡꯉꯥꯏꯍꯦ ꯑꯩꯗꯤ ꯇꯦꯔꯦꯁꯇꯥ ꯂꯩꯔꯦ ꯍꯧꯖꯤꯛ
ꯏꯪꯕ꯭ꯔꯥ ꯁꯕ꯭ꯔꯥ
ꯅꯨꯡꯉꯥꯏꯌꯦ ꯇꯦꯝꯄꯔꯦꯆꯔꯗꯣ ꯁꯥꯁꯨ ꯁꯗꯦ ꯏꯪꯁꯨ ꯏꯪꯗꯦ
ꯑꯁ ꯅꯨꯡꯉꯥꯏꯈ꯭ꯔꯅꯦ
ꯃꯤ ꯃꯆꯥ ꯍꯥꯏꯔ ꯍꯥꯏꯔꯒ
ꯅꯪ ꯆꯥꯎꯋꯦꯅ ꯑꯗꯨꯝꯥꯏꯅ ꯍꯥꯏꯒꯅꯨ
ꯕꯦꯔꯥꯅꯤ
ꯀꯔꯤꯒꯤꯅꯣ
ꯑꯁ ꯇꯦꯔꯦꯁꯇ ꯌꯥꯝ ꯅꯨꯡꯉꯥꯏꯍꯦ
ꯖꯒꯣꯏ ꯑꯃꯗꯤ ꯁꯥꯕ ꯇꯥꯔꯤꯅꯦ ꯇꯦꯔꯦꯁ ꯇꯥꯔꯗꯤ
ꯎꯝꯝ ꯏꯊꯥꯟꯗꯗꯤ ꯁꯥ ꯑꯥ ꯖꯒꯣꯏ ꯁꯥꯅꯤꯡꯗꯦ ꯎꯝ ꯅꯪ ꯂꯥꯛꯑꯀꯥꯟꯗ ꯇꯧꯒꯦ
ꯄ꯭ꯔꯦꯛꯇꯤꯁ ꯀꯟꯅ ꯇꯧꯔꯣꯀꯣ
ꯇꯧꯅꯤꯡꯗꯦ
ꯄꯔꯦꯛꯇꯤꯏꯁ ꯇꯥꯎꯅꯤꯗꯕ ꯂꯣꯏꯔꯦ ꯉꯁꯤꯁꯨ ꯇꯥꯎꯗꯕꯅꯤ ꯑꯩ ꯅꯪꯕꯨꯛ ꯀꯣꯜ ꯇꯥꯎꯕ ꯂꯣꯏꯔꯀꯥꯟꯗꯀꯣ ꯐꯃꯨꯡꯒ ꯇꯨꯝꯔꯒ ꯂꯩ ꯑꯗꯨꯒ ꯈꯣꯟ ꯈꯣꯏꯁꯨ ꯍꯜꯂꯛꯑꯦ ꯑꯗꯨꯒ ꯆꯤꯡꯗ ꯀꯣꯏꯕ ꯆꯠꯂꯦ ꯄ꯭ꯔꯦꯛꯇꯤꯁ ꯇꯧꯗꯦ ꯀꯔꯝ ꯀꯥꯟꯗ ꯍꯜꯂꯛꯀꯅꯤ ꯅꯪꯗꯤ
ꯅꯦꯁ ꯋꯤꯛ ꯐꯔꯥꯏꯗꯦ ꯁꯦꯠꯔꯗꯦ ꯁꯟ
ꯑꯣ ꯅꯪꯒꯤ ꯀꯣꯂꯦꯖꯇꯤ ꯂꯣꯏꯗ꯭ꯔꯤꯕꯣ
ꯑꯗꯨ ꯐꯣꯟ ꯉꯁꯥꯏ ꯉꯁꯤ ꯀꯗꯥꯏ ꯀꯗꯥꯏ ꯆꯠꯄ꯭ꯔꯥ
ꯐꯣꯜꯔꯥ
ꯍꯣꯏ
ꯔꯝꯔꯩꯏꯒ ꯆꯩꯔꯥꯎꯆꯤꯡ ꯄꯨꯡ ꯃꯉꯥ ꯄꯨꯡ ꯃꯉꯥꯗ ꯍꯜꯂꯛꯑꯒ ꯑꯃꯨꯛ ꯆꯠꯄꯅꯦ ꯆꯤꯡꯗ
ꯑꯦꯚꯏꯂꯦꯕꯜ ꯇꯧꯋꯏꯤꯅꯦ
ꯍꯣꯏ ꯃꯥꯗꯤ
ꯅꯪꯁꯨ ꯌꯥꯎꯕ ꯌꯥꯗꯕ꯭ꯔꯣ
ꯌꯥꯎꯕꯅꯦꯗ ꯐ꯭ꯔꯤꯗ ꯂꯩꯕꯅꯦ ꯑꯩꯗꯣ ꯑꯁꯤꯅ ꯂꯥꯁ ꯑꯣꯏꯔꯦ ꯑꯩꯁꯦ ꯍꯌꯦꯡꯔ ꯍꯌꯦꯡꯗꯤ ꯁꯟꯗꯦꯅꯤꯅ ꯆꯥꯔꯖ ꯀꯥꯔꯅꯤ ꯍ
ꯍꯌꯦꯡ ꯅꯈꯣꯏ ꯆꯥꯁꯇꯕ ꯀꯔꯤ ꯇꯧꯅꯤ ꯖꯒꯣꯏ ꯁꯥꯒꯗꯣ
ꯁꯥꯔꯣꯏ ꯏꯁꯥ ꯁꯛꯀꯅꯤ ꯆꯔꯆꯇ ꯑꯩꯈꯣꯏ ꯖꯒꯣꯏ ꯁꯥꯕ꯭ꯔꯥ ꯅꯍꯥꯟꯁꯨ ꯑ ꯕꯤꯕꯤ ꯑꯦꯁꯀꯤ ꯏꯁꯇꯨꯗꯦꯟꯁꯤꯡꯅꯀꯣ ꯃꯣꯏꯒꯤ ꯑꯦꯛꯇꯤꯚꯤꯇꯤꯁꯇꯣ ꯎꯝ ꯁꯣ ꯇꯧꯅꯤꯡꯉꯥꯏ ꯃꯥꯅꯦ
ꯑꯗꯨꯗꯤ ꯁꯥꯡꯔꯝꯒꯅꯤꯅ
ꯎꯝ
ꯑꯥ ꯅꯣꯡ ꯀꯔꯤꯁꯨ ꯆꯨꯗꯦꯕ ꯁ꯭ꯋꯥꯏꯗꯗꯤ
ꯑꯣ ꯇꯔꯦ ꯆꯨꯗꯦ ꯆꯨꯗꯦ ꯍꯣꯏ
ꯅꯨꯡꯁꯥ ꯁꯥꯕ꯭ꯔꯥ ꯉꯁꯤ
ꯁꯥꯗꯦ ꯅꯨꯡꯗꯥꯡꯗꯗꯤ ꯏꯪꯕꯅꯦ ꯑꯥ ꯅꯨꯡꯉꯥꯏꯕꯅꯦ ꯇꯦꯝꯄꯔꯦꯆꯔꯗꯣ ꯎꯝ
ꯌꯦꯡꯕ꯭ꯔꯥ ꯅꯪꯁꯨ
ꯕꯣꯜ ꯌꯦꯡꯉꯦ ꯉꯔꯥꯡꯗꯣ ꯍꯥꯞꯇ ꯑꯩꯗꯤ ꯇꯣꯛꯈ꯭ꯔꯦ ꯐ꯭ꯔꯥꯟꯁ
ꯑꯁ ꯆꯞ ꯃꯥꯟꯅꯅꯤꯅꯦ ꯑꯗꯨꯗꯤ ꯆꯞ ꯃꯥꯟꯅꯦ
ꯌꯦꯡꯕ ꯅꯨꯡꯉꯥꯏꯗꯦ ꯉꯔꯥꯡꯒꯤꯗꯣ
ꯍꯣꯏ ꯏꯂꯥꯏ ꯂꯥꯏꯅ ꯁꯤꯜ ꯂꯏꯀꯣ
ꯍꯣꯏ ꯂꯥꯏꯅ ꯁꯟꯅꯕꯒꯤ ꯑꯥ ꯍꯌꯦꯡꯗꯤ ꯌꯦꯡꯕ ꯇꯥꯔꯦꯅ ꯐꯥꯏꯚꯇ ꯐꯥꯏꯚ ꯑꯦ ꯑꯦꯝ
ꯃꯨꯛ ꯀꯥꯁꯦ ꯑꯩꯗꯤꯄꯣꯔꯇꯒꯥꯜ ꯗ ꯅꯠꯇꯦ
ꯑ ꯑꯗꯨꯗꯤ ꯀꯔꯤ ꯇꯤꯝ ꯑꯥ ꯀꯔꯤ
ꯑꯔꯖꯦꯟꯇꯤꯅꯥ ꯀ ꯀꯥꯔ ꯈꯪꯟꯗꯦ ꯑꯗꯨꯒ
ꯑꯥ
ꯀꯔꯤꯒꯤ ꯅꯣꯛꯄ꯭ꯔꯣ
ꯎꯝ ꯑꯩꯗꯤ ꯑꯍꯥꯎ ꯋꯥꯠꯄ ꯉꯥꯝꯔꯣꯏ ꯊꯦꯡ ꯊꯦꯡ ꯉꯍꯥꯎꯋꯥꯄꯒꯤꯅ
ꯑꯦꯂꯥꯝ ꯊꯝꯃꯒ ꯇꯨꯃꯨꯅꯦ
ꯑꯂꯥꯝ ꯊꯥꯕ꯭ꯔꯁꯨ ꯑꯩꯗꯤ ꯃꯝꯠ ꯄꯥꯡꯊꯣꯛꯄ ꯀꯥꯟꯗ ꯃꯨꯛꯠ ꯊꯥꯠꯂ ꯈꯪꯉꯤ ꯎꯝꯝ ꯅꯪ ꯂꯥꯁ ꯏꯌꯥꯔꯗ ꯕꯤꯕꯤ ꯑꯦꯁ ꯕꯤ ꯕꯤ ꯑꯦꯁ ꯑꯥꯔ ꯕꯤ ꯁꯤ ꯁꯤꯒꯤ ꯕꯤ ꯕꯤ ꯑꯦꯁꯁꯦ ꯌꯥꯎꯕꯅꯤꯀꯣ ꯑꯦꯛꯁꯥꯟ ꯇꯤꯝ ꯂꯩꯕꯅꯦꯕ ꯈꯪꯉꯦ ꯑꯩ
ꯏꯀꯥꯏꯕ ꯌꯥꯝ ꯐꯪꯕꯅꯦ ꯑꯩꯗꯤ
ꯏꯀꯥꯏꯕ ꯒꯥꯔꯤꯒꯤ ꯀꯔꯤꯒꯤꯔ
ꯅꯪꯒꯤ ꯌꯥꯝꯕꯥꯅ ꯈꯪꯉꯅꯤ ꯑꯗꯨꯒꯤꯗꯤ
ꯍꯥꯥ
ꯅꯪꯒꯤ ꯌꯥꯝꯕꯥꯅ ꯈꯪꯉꯅꯤꯕ ꯑꯗꯨꯒꯤ ꯋꯥꯔꯤꯗꯨ
ꯀꯔꯤꯒꯤ ꯑꯣ
ꯅꯪ ꯌꯥꯝ
ꯃꯤ ꯃꯤꯅ ꯆꯥꯏꯕ꯭ꯔꯥ ꯅꯉꯣꯟꯗ
ꯑꯩꯉꯣꯟꯗ ꯈꯛꯇ ꯅꯠꯇꯦ ꯑꯩꯈꯣꯏ ꯒ꯭ꯔꯨꯞꯗ ꯑꯗꯨꯝ ꯉꯥꯡꯕꯅꯦ ꯑꯩꯈꯣꯏ ꯑꯊꯣꯏ ꯄꯤ ꯈꯪꯉꯤꯀꯣ
ꯑ ꯍꯣꯏ
ꯑꯗꯒꯤ ꯑꯗꯨꯒ ꯖꯦꯝꯁ ꯑꯗꯨꯒ ꯇꯦꯡꯕꯥ ꯑꯩꯈꯣꯏ ꯃꯔꯤꯗ ꯑꯗꯨꯝ ꯆꯥꯏꯔꯥꯛꯄꯅꯦ ꯃꯤ ꯑꯃꯅꯀꯣ
ꯑꯣ ꯑꯦ ꯈꯪꯉꯦ ꯑꯩ ꯅꯨꯄꯤ ꯀꯣ ꯒꯥꯟꯁꯨ ꯑꯩꯁꯨ ꯈꯥꯡꯉꯦ ꯍꯣꯁꯇꯦꯜ ꯗ ꯂꯥꯏꯕꯅꯤꯅꯀꯣ ꯈꯪꯕ꯭ꯔꯥ ꯑꯩ ꯍꯣꯁꯇꯦꯜꯗ ꯋꯥꯔꯗꯦꯟ ꯂꯥꯁ ꯌꯌꯥꯔꯗ ꯇꯥꯎꯕꯗꯣ ꯋꯔꯗꯦꯟꯁꯦ ꯑꯅꯤ ꯑꯦꯁꯤꯁ ꯇꯧꯕꯅꯦꯕ ꯑꯗꯨꯗ ꯑꯩ ꯃꯥꯒꯤ ꯃꯔꯝꯕꯨ ꯂꯣꯏ ꯈꯥꯡꯕꯅꯦꯕ
ꯑꯗꯨ ꯃꯇꯝꯗꯒꯤ ꯑꯩ ꯑꯗꯨꯒꯤꯗꯤ ꯑꯗꯨ ꯕꯤꯕꯤꯑꯁꯗꯤ ꯑꯩ ꯌꯥꯎꯅꯤꯡꯗꯦ
ꯂꯩꯅꯤ ꯍꯥꯏꯗꯤ ꯃꯤ ꯃꯃꯥꯡꯗ ꯉꯥꯡꯕꯒꯤꯀꯣ
ꯑ ꯍꯣꯏ
ꯍꯟꯗꯛꯇꯤ ꯅꯨꯡꯉꯥꯏꯕ ꯃꯥꯜꯂꯦ
ꯑꯣ ꯑꯩꯉꯣꯟꯗꯁꯨ ꯃꯤ ꯃꯥꯅ ꯍꯥꯏꯔꯛꯄꯀꯣ ꯍꯥꯏꯕꯤꯕ ꯑꯩ
ꯑꯁ ꯈꯣꯏꯗꯤ ꯑꯩꯗꯤ ꯄꯥꯛ ꯂꯥꯛꯇꯕꯒꯤꯀꯣ
ꯑꯧ
ꯐꯥꯔꯁ ꯇꯥꯏꯝꯅꯦꯕ ꯑꯗꯨꯗ ꯆꯠꯄꯗꯣ ꯑꯗꯨ
ꯑꯁ ꯌꯥꯝ ꯏꯀꯥꯏꯕꯅꯤ ꯍꯦꯛ ꯂꯥꯛꯄ ꯅꯨꯃꯤꯠꯗꯒꯤ ꯑꯗꯨꯝ ꯆꯩꯏꯔꯛꯄꯗꯣ ꯂꯣꯏꯗ꯭ꯔꯤ ꯐꯥꯎ ꯑꯗꯨ ꯅꯨꯄꯤꯗꯨ ꯎꯔꯗꯤ ꯑꯩꯗꯤ ꯎꯕꯅꯤ
ꯑ ꯍꯤ ꯍꯤ ꯍꯤ ꯍꯤ
ꯉꯁꯤ ꯐꯥꯎ ꯑꯩ ꯑꯗꯨ ꯅꯨꯄꯤꯗꯣ ꯊꯦꯡꯅꯔꯗꯤ ꯋꯥꯔꯤ ꯑꯝꯇꯒ ꯁꯥꯗꯦ
ꯍꯤ ꯈꯤꯗꯦꯗ ꯑꯩꯉꯣꯟꯗꯁꯨ ꯌꯥꯝ ꯆꯥꯏꯕꯅꯦ ꯍꯣꯁꯇꯦꯟꯗ ꯂꯥꯢꯔꯤꯀꯥꯟꯗ
ꯑꯗꯨ ꯅꯨꯄꯤꯅ
ꯍꯣꯏꯅꯦ ꯆꯤꯌꯥꯔꯃꯦꯟꯒꯤ ꯅꯨꯄꯤꯅꯤꯅ ꯁꯨꯃꯥꯏꯅ ꯇꯧꯕꯅꯦ ꯃꯥꯗꯣ ꯃꯤ ꯂꯣꯏꯅꯃꯛꯀꯣ ꯏꯁꯇꯨꯗꯦꯟꯁꯤꯡꯕꯨ ꯇ꯭ꯔꯤꯠ ꯇꯧꯕꯗꯣ ꯑꯈꯣꯏ ꯃꯤ ꯂꯣꯏꯅꯃꯛꯇ ꯃꯥꯗꯤ ꯍꯦꯕꯤꯠ ꯇꯧꯈ꯭ꯔꯦꯕ ꯁꯨꯃꯥꯏꯅ ꯇꯧꯕꯗꯣ ꯎꯝ
ꯍꯌꯦꯡꯗꯤ ꯅꯪ ꯆꯠꯀꯦꯔꯣ
ꯍꯌꯦꯡ ꯍꯣꯏ
ꯍꯌꯦꯡ ꯃꯦꯠꯆꯇꯨ ꯍꯌꯦꯡ ꯃꯦꯠꯆ ꯀꯅꯥ ꯀꯅꯥꯗꯅꯣ ꯁꯞꯄꯣꯔꯠ ꯇꯧꯒꯦꯔꯥ ꯄꯣꯔꯇꯨꯒꯜꯗꯔꯥ
ꯅꯣ ꯄꯨꯔ ꯎꯃ ꯄꯣꯔꯇꯨꯒꯜ ꯄ꯭ꯔꯣꯇꯨꯒꯥꯜꯗꯣ ꯑꯩ ꯁꯞꯄꯣꯔꯠ ꯇꯧꯔꯣꯏ ꯑꯥꯔꯖꯦꯟꯇꯤꯅꯥꯗꯣ ꯇꯥꯎꯔꯅꯤ ꯏꯁꯄꯦꯟ ꯇꯥꯎꯔꯅꯤ
ꯑꯣ ꯐꯔꯦ ꯐꯔꯦ ꯑꯗꯨꯗꯤ ꯌꯥꯔꯦꯀꯣ
ꯍꯣꯏ ꯍꯣꯏ ꯐꯔꯦ ꯐꯔꯦ ꯎꯝ